ꯔ ꯑꯣꯁꯥꯏꯒꯤꯗꯨ ꯀꯩ ꯇꯧꯕꯤꯔ ꯈꯪꯗ
ꯑ ꯅꯪ ꯀꯤꯌꯥꯔꯥ ꯀꯣꯜ ꯇꯧꯈ꯭ꯔꯦ
ꯑꯩꯀꯣ ꯑ ꯍꯣꯏ ꯃꯉꯥ ꯁꯨꯔꯦ
ꯇꯔꯥ ꯅꯠꯇ꯭ꯔꯥ ꯃꯣꯏꯅ ꯄꯤꯔꯤꯁꯦ
ꯍꯣꯏ ꯑꯩ ꯉꯁꯤꯅ ꯐꯥꯔꯁ ꯑꯣꯏꯕ
ꯑ ꯑꯗꯣ ꯑꯩꯈꯣꯏ ꯍꯧꯖꯤꯛ ꯀꯣꯜ ꯇꯧꯕꯗꯣ
ꯎꯝ
ꯅꯪꯅ ꯇꯧꯔꯗꯤ ꯅꯪꯒꯤ ꯆꯠꯄ ꯑꯩꯅ ꯇꯧꯔꯤ ꯑꯩꯒꯤ ꯆꯠꯄ ꯃꯥꯜꯂꯦꯀꯣ
ꯍꯪꯗꯦ
ꯒ꯭ꯌꯥꯟ ꯇꯥꯗꯣꯏꯅꯦ ꯑꯩꯁꯨꯀꯣ ꯁꯤꯁꯦ ꯑ ꯍꯗꯒꯤ ꯁꯤ ꯍꯟꯗꯛ ꯑꯍꯥꯟꯕ ꯑꯣꯏꯔꯤꯕꯅꯦꯕꯀꯣ
ꯎꯝ
ꯎꯝ ꯀꯩꯅꯩꯅꯣ ꯐꯣꯇꯣ ꯊꯥꯔꯒ ꯑꯩꯈꯣꯏꯅ ꯉꯥꯡꯕꯗꯣ ꯑꯃ ꯅꯪ ꯇꯧꯈꯤꯕ꯭ꯔꯥ ꯇꯧꯈꯤꯗꯕ꯭ꯔꯥ
ꯍꯥꯎꯗꯦ
ꯑꯗꯨꯒꯤ ꯃꯇꯥꯡꯗꯗꯤ ꯑꯩꯈꯣꯏ ꯇꯧꯈꯤꯕꯅꯦꯕꯀꯣ ꯑꯩꯈꯣꯏ ꯑꯌꯥꯝꯕ ꯍ ꯁꯤ ꯑꯍꯥꯟꯕꯅꯦ ꯃ ꯑꯗꯨꯣ ꯒ꯭ꯌꯥꯟ ꯇꯥꯗꯕ ꯍꯥꯏꯇꯥꯔꯦ ꯇꯔꯥ ꯄꯤꯕꯗꯣ ꯁꯗ ꯐꯥꯎꯅꯕꯒꯤꯁꯨ ꯔꯥ ꯂꯥꯎꯕ꯭ꯔꯥ ꯍꯥꯏꯕꯗꯣ
ꯑꯣ ꯁꯦꯃꯁꯦ ꯑ ꯀꯗꯥꯏꯗꯥꯏ ꯈꯪꯗꯦꯅꯦ
ꯇꯃꯦꯡꯂꯣꯡꯒꯤ ꯑꯥ ꯃꯅꯨꯡ ꯆꯪꯕꯅꯦ
ꯅꯨꯡꯗ
ꯍꯣꯏ ꯈꯔ ꯄꯨꯡ ꯑꯃ ꯑꯅꯤ ꯑꯍꯨꯝꯒꯤ ꯆꯥꯡ ꯃꯥꯜꯂꯦꯗ ꯑꯅꯤ ꯃꯈꯥꯏ ꯑꯍꯨꯝ ꯀꯣ
ꯑꯣ ꯍꯔ ꯑꯩꯒꯤ ꯑꯟꯇꯤ ꯑꯩꯒꯤ ꯑꯟꯇꯤꯁꯨ ꯑꯗꯨꯗ ꯂꯩꯕꯅꯤ ꯇꯧꯁꯦꯝꯗ
ꯍ ꯀꯅꯥ ꯀꯅꯥ ꯍꯥꯏꯌꯣꯅꯦ ꯄꯔꯠ ꯋꯥꯟ ꯔ ꯇꯨ ꯔ
ꯈꯪꯗꯦ ꯄꯥꯔꯠꯗꯤ ꯈꯪꯗꯦ ꯁꯔꯥ ꯍꯥꯏꯕꯗꯣ
ꯈꯔ
ꯁꯔ ꯍꯥꯏꯂꯀꯕ꯭ꯔ
ꯁꯔ ꯍꯥꯏꯅꯤ ꯑꯍꯥꯟꯕ
ꯍꯣꯏ ꯑꯍꯅꯤ ꯌꯨꯝ ꯄꯥꯔꯒ ꯂꯩꯕꯅꯦ
ꯍꯥꯥ
ꯌꯨꯝ ꯄꯥꯔꯒ ꯂꯩꯕꯅꯦꯕ
ꯍꯟꯊꯥꯡꯅꯔꯣ ꯀꯨꯏꯔꯕ꯭ꯔꯣ ꯃꯥ ꯂꯩꯕ
ꯀꯨꯣꯏꯔ
ꯑꯦ ꯃꯆꯥ ꯂꯩꯕ꯭ꯔ
ꯆꯍꯨꯝ
ꯃꯆꯥꯈꯣꯏ ꯃꯤꯡ
ꯃꯆꯥ ꯃꯤꯟ ꯆꯝ ꯆꯝ ꯍꯥꯏꯕ꯭ꯔꯥ ꯑꯦ ꯐꯦꯡ ꯐꯦꯡ ꯑ ꯀꯥꯎ ꯑꯣꯏꯗ
ꯅꯠꯇꯦ ꯀꯩꯅꯣꯔꯣ ꯇꯧꯁꯌꯥꯝꯁꯦ ꯑꯦꯔꯤꯌꯥ ꯍꯥꯏꯥꯏꯅ ꯍꯥꯏ ꯭ꯔꯛ ꯈꯨꯟ ꯑꯣꯏꯅ ꯂꯩ ꯂꯩꯕ ꯅꯣꯏ ꯀꯩꯅꯣ ꯇꯧꯔꯔꯤꯣꯏꯅꯦ ꯑꯦꯔꯤꯌꯥꯒꯤ ꯃꯤꯁꯨ ꯇꯧꯁꯗꯣꯏꯅꯤꯅꯤ ꯍꯥꯏꯕꯗ ꯑꯔꯤ ꯇꯧ ꯁꯝ ꯑꯩꯈꯣꯏ
ꯈꯨꯟꯗ ꯈꯨꯨꯟ ꯈꯨꯟꯗ ꯂꯩꯕꯗ ꯈꯨꯟꯗ ꯂꯩꯕ ꯋꯥꯅꯤ ꯍꯣꯏ
ꯇꯧꯁ ꯌꯥꯝ ꯈꯨꯟꯃꯥ ꯂꯩꯔꯦ ꯑꯗꯨꯒ ꯅꯠꯇꯕꯤ ꯑꯩꯣꯏ ꯑꯦꯔꯤꯌꯥ ꯑꯣꯏꯅ ꯂꯩꯕꯁꯨ ꯁꯨ ꯂꯩꯕꯀꯣ ꯦ ꯇꯧꯁꯦꯝꯗꯒꯤ ꯍꯥꯏꯕ꯭ꯔꯥ ꯇꯁ ꯈꯨꯨꯟꯗ꯭ꯔꯥ ꯍꯥꯏ ꯍꯥꯏꯕ ꯂꯩꯕ
ꯑ ꯃꯥ ꯃꯥꯒꯤ ꯅꯨꯄꯥꯗ ꯊꯂꯖ ꯍ
ꯀꯩꯅꯣ ꯑꯣꯏꯕꯖꯥꯔꯣ ꯀꯣ ꯑꯩꯁꯨ ꯌꯨꯝ ꯈꯨꯟꯗ ꯄꯥꯛ ꯂꯩꯇꯕꯤ ꯈꯪꯗꯕ
ꯍ ꯑꯗꯨꯅꯦ ꯑ ꯗꯦꯟ ꯁꯤꯡꯗꯤꯀꯣ ꯑꯗꯨꯝ ꯍꯣꯁꯇꯦꯜ ꯆꯠꯄ꯭ꯔꯥ ꯀꯔꯤ ꯀꯔꯤ ꯆꯠꯄ꯭ꯔꯥꯇꯗꯤꯒ ꯆꯠꯄꯒꯦꯀꯣ
ꯌꯨꯝꯗ ꯂꯩꯇꯕꯗꯤ ꯈꯪꯗ꯭ꯔꯦ ꯑꯗꯣ ꯃꯣꯏ ꯀꯩꯅꯣ ꯑꯍꯥꯟꯕꯒꯤ ꯃꯤꯡ ꯑꯣꯏꯔꯁꯨ ꯈꯪꯗꯕꯁꯨ ꯎꯔꯝꯕ ꯌꯥꯏꯀꯣ
ꯎꯝ ꯍꯣꯏꯖ ꯑꯩꯁꯨ ꯎꯗꯕ ꯊꯦꯡꯅꯗꯕ ꯀꯨꯏꯔꯦ ꯑꯁ ꯆꯍꯤ ꯃꯉꯥ ꯇꯔꯥ ꯌꯎ ꯇꯥꯟꯔꯤ ꯑꯩ ꯑꯩ ꯑ ꯑꯄꯤꯛꯄꯗꯨꯗꯒꯤ ꯃꯥ ꯆꯠꯈ꯭ꯔꯕꯅꯦꯕ ꯑꯩ ꯑꯣ ꯑꯩ ꯆꯍꯤ ꯑꯦꯠꯒꯨꯝꯕꯗ ꯀꯥꯟꯅꯗ ꯃꯥ ꯆꯠꯈ꯭ꯔꯦꯕ
ꯑꯣ ꯑꯗꯨꯗꯤ ꯌꯥꯝ ꯀꯨꯏꯔꯦ
ꯎꯝ ꯀꯣꯏꯦ ꯅꯪ ꯄꯥꯎ ꯋꯥ ꯅꯒꯦꯔ ꯑ
ꯈꯨꯨꯟꯗ ꯁꯨꯅ ꯂꯥꯛꯇꯥ ꯕ꯭ꯔ
ꯂꯥꯛꯇ ꯂꯄꯅ
ꯍꯣꯏ ꯂꯥꯞꯄꯗꯤ ꯂꯥꯄꯦ
ꯂꯝꯕꯤꯁꯨ ꯐꯠꯇꯦ ꯍꯥꯏꯌꯦ
ꯍꯧꯖꯤꯛꯇꯤ ꯋꯥꯅꯤꯡꯉꯥꯏ ꯂꯩꯇꯦꯗ ꯍꯥꯏꯗꯤ ꯂꯝꯕꯤꯁꯤꯡꯁꯨ ꯑꯗꯨꯝ ꯑꯌꯥꯝꯕ ꯐꯥꯎꯅꯔꯕꯅꯤꯅꯀꯣ ꯔꯤ ꯆ ꯀꯥꯄꯤꯁ ꯂꯩ ꯆ ꯆꯠꯄꯅꯤꯅ ꯑꯗꯨꯗꯤ ꯀꯟꯅ ꯋꯥꯅꯤ ꯍꯥꯏ ꯂꯩꯇꯦ ꯂꯍꯥꯟꯗꯤ ꯋꯥꯏꯑꯦ
ꯑꯣ
ꯊꯥꯏꯅꯁꯤꯗ ꯈꯣꯡꯅꯁꯨ ꯆꯠꯄꯁꯨ ꯌꯥꯎꯕꯅꯦꯕ ꯒꯥꯔꯤ ꯂꯩꯇ꯭ꯔꯤꯀꯥꯟꯗꯀꯣ ꯑꯗꯒꯤꯅ ꯂꯩꯔꯕꯝꯅ ꯈꯣꯡꯅ ꯑꯃ ꯆꯠꯇ꯭ꯔꯕꯅꯤꯅ
ꯅꯪ ꯄ ꯋꯥꯅ ꯄꯠꯔ
ꯑꯩꯗꯤ ꯋꯥꯟꯅꯟꯅꯦ
ꯋꯥꯟ ꯍꯥꯎ ꯁꯣ ꯀꯌꯥ ꯂꯩꯕ꯭ꯔꯣ ꯑꯁ ꯌꯥꯅꯤ ꯑꯗꯨꯗꯤ
ꯑꯩꯁ ꯈꯨꯟ ꯆꯥꯎꯅꯤ ꯀꯩꯅꯣ
ꯑꯩꯈꯣꯏꯗꯤ ꯑꯩꯈꯣꯏꯁꯦ ꯈꯪꯗꯣꯏꯗ ꯁꯤꯛꯁꯇꯤ ꯁꯚꯦꯟꯇꯤꯒꯨꯝꯕ ꯑꯣꯏꯒꯅꯤ ꯍꯣꯏ
ꯑꯥ ꯌꯥꯅꯦ ꯑꯩ ꯌꯥꯝ ꯀꯩꯅꯣꯁꯨ ꯑꯣꯏꯗꯦ ꯆꯞ ꯆꯥꯔꯕꯅꯦ ꯑꯩꯣꯏꯗꯤ ꯈꯨꯟꯗꯤ ꯆꯥꯎꯕꯅꯦ ꯑꯗꯨꯒ ꯄꯠ ꯈꯥꯏꯕꯅꯦꯕꯀꯣ ꯄꯠꯈꯥꯏ ꯑꯗꯨꯗꯤ ꯑꯃꯨꯛꯀ ꯑꯅꯤ ꯄꯨꯜꯂꯗꯤ ꯌꯥꯝꯃꯦ ꯑꯗꯨꯒ ꯎꯝ ꯈꯨꯟꯒꯤ ꯑꯣꯏꯅ ꯄꯥꯏꯕꯗꯤꯅꯦ ꯄꯔ ꯋꯥꯟ ꯄꯔ ꯇꯨ ꯈꯥꯏꯗꯦ ꯄꯥꯔꯠ ꯑꯃꯗ ꯑꯗꯨꯝ ꯆꯤꯡꯕꯅꯦ ꯃꯄꯥꯟꯗ ꯍꯥꯏꯗꯤ ꯁꯤꯖꯤꯟꯅꯕꯗꯗꯤꯀꯣ ꯑꯗꯨꯗꯦ ꯄꯨꯜꯂꯗꯤ ꯌꯥꯝ ꯆꯥꯎꯦ ꯃꯄꯥꯎꯁꯨ ꯑꯗꯨꯝ ꯄꯨꯟꯈꯤꯕꯅꯤ ꯆꯥꯎꯅꯤꯦ ꯆꯥꯎꯅꯦ
ꯑ ꯅꯣꯏꯒꯤ ꯆꯔꯆ ꯣꯜꯗꯦꯟ ꯖꯨꯕꯂꯤ ꯁꯦꯂꯦꯕ꯭ꯔꯦꯠ ꯇꯧꯈ꯭ꯔꯕ
ꯎꯝ ꯃꯊꯛꯈꯣꯏꯗꯤ ꯇꯧꯈ꯭ꯔ ꯃꯥꯜꯂꯦ
ꯑꯣ
ꯍꯥꯏꯥꯏꯗꯤ ꯀꯣ ꯍꯣꯏꯁꯦ ꯄꯥꯔ ꯍ ꯋꯥꯗ ꯅ ꯑꯣ ꯑꯣꯔꯤꯖꯤꯅꯦꯜꯅꯦ ꯍꯥꯏꯗꯤ ꯄꯥꯔꯠ ꯇꯨꯁꯨ ꯆꯞ ꯃꯥꯟꯅꯩ ꯑꯗꯨ ꯑꯣꯏꯔꯁꯨ ꯄꯥꯔꯠ ꯋꯥꯟꯗꯒꯤ ꯂꯩꯔꯒ ꯄꯥꯔꯠ ꯇꯨꯗ ꯈ꯭ꯔꯤꯁꯇꯌꯥꯟ ꯑꯣꯏꯕ ꯀꯥꯡꯕꯨ ꯀꯥꯔꯛꯄꯗꯣ ꯑꯗꯨ ꯇꯕ ꯒꯤ ꯑꯁꯣꯏꯗꯅ ꯈꯔ ꯍꯥꯟꯈꯤꯕꯅꯦꯕꯀꯣ ꯑꯗꯨꯃꯥꯏꯅ ꯇꯧꯕꯅꯦ ꯀ ꯀ ꯀꯟꯚꯔꯠ ꯑꯕꯗ
ꯑꯗꯣ ꯔꯤꯂꯤꯖꯟꯗꯤ ꯀꯌꯥ ꯂꯩꯕ꯭ꯔꯥ
ꯑꯩꯈꯣꯏꯅꯦ ꯑꯃ ꯉꯥꯛꯇꯅꯦ ꯄꯨꯔꯥ ꯅ ꯑꯩꯈꯣꯏ ꯀꯕꯤꯁꯨ ꯂꯩꯀ
ꯑꯣ ꯑꯃꯅꯤ ꯑꯍꯨꯝ ꯀꯣꯛꯗꯤꯀꯣ ꯋꯥꯁꯨ ꯌꯥꯝꯃꯦꯕ
ꯈꯨꯟꯗ ꯃꯤꯁꯨ ꯌꯥꯝꯗ꯭ꯔꯒ ꯌꯥꯝꯅ ꯗꯤꯚꯖꯟ ꯂꯩꯕꯅꯦ ꯑꯗꯨ ꯗꯤꯚꯖꯟ ꯂꯩꯕ ꯍꯥꯏꯗꯤ ꯆꯥꯔꯖꯀꯤ ꯃꯇꯥꯡꯗ ꯃꯣꯏꯔꯤꯂꯤꯖꯦꯟ ꯀ ꯏꯒ ꯈꯨꯁꯤꯟ ꯇꯤꯁꯨꯣ ꯑ ꯑꯩꯈꯕꯇꯤꯁ ꯍ ꯄ꯭ꯔꯕ ꯀꯁꯤ ꯇꯧꯗꯦꯗꯁꯤꯒꯤꯗꯤ ꯆꯥꯎꯋꯦ ꯑꯗꯨꯒꯤ ꯃꯤ ꯃꯤ ꯌꯥꯝ ꯌꯥꯝꯅꯦ ꯑꯩꯈꯣꯏꯒꯤ ꯀꯣ
ꯍꯣꯏ ꯈꯨꯟꯗꯗꯤ ꯑꯅꯤ ꯁꯚꯦꯟ ꯗꯦꯒꯨꯝꯕꯁꯨ ꯀꯔꯤ ꯀꯔꯤꯁꯨ ꯂꯩꯅꯤ
ꯀꯔꯤꯒꯤꯅꯣ ꯌꯥꯝ ꯌꯥꯝ ꯍꯣꯏ ꯑꯗꯨꯝ ꯌꯥꯝ ꯂꯩꯕꯅꯦ ꯏꯃꯥꯟꯅꯕꯤ ꯈꯣꯏꯁꯨ ꯡꯕꯥꯗꯒꯤꯅꯦꯕꯀꯣ ꯃꯣꯏꯁꯨ ꯖꯥꯠ ꯏꯁꯇꯥꯔꯠ ꯂꯩꯕꯅꯦ ꯁꯦꯚꯦꯟ ꯗꯦꯁꯨ ꯂꯩꯑꯦ
ꯍꯣꯏ ꯈꯨꯟꯗ ꯌꯥꯝ ꯆꯥꯎꯗ꯭ꯔꯁꯨ ꯀꯣ
ꯑꯁꯣꯏ ꯂꯣꯝꯗ ꯑꯗꯨꯃꯥꯏꯅ ꯇꯧ ꯐꯂꯦ ꯑꯗꯣ ꯑꯩꯈꯣꯏ ꯃꯊꯥꯛꯂꯣꯝꯁꯨ ꯑꯗꯨꯃꯥꯏꯅ ꯇꯧꯕ ꯂꯩ ꯑꯩꯈꯣꯏ ꯈꯨꯅ ꯀꯣ ꯉ ꯇ ꯑꯣꯏꯕ ꯑꯩ ꯄꯥꯄꯅꯦ
ꯇꯕꯨꯨꯡ ꯉꯃꯦꯗꯤꯀꯣ
ꯑ ꯐꯕꯅꯦ ꯆꯥꯎꯥꯕꯒꯤꯀꯣ ꯅꯨꯡꯉꯥꯏꯌꯦ ꯃꯤ ꯌꯥꯝꯒꯤꯅ
ꯑꯃ ꯑꯅꯤ ꯊꯣꯛꯑꯗꯤ ꯀꯥꯏꯁꯤꯔ ꯋꯥꯁꯨ ꯌꯥꯃꯦ
ꯍꯣꯏ ꯊꯕꯛ ꯇꯧꯕꯗꯁꯨꯕ ꯌꯥꯝꯗ꯭ꯔꯦ ꯀꯣ ꯀꯗꯟꯕꯗꯣ
ꯌꯨꯅꯥꯏꯇꯦꯠ ꯏꯁꯇꯦꯠ ꯍꯥꯏꯕ ꯔ ꯕꯅꯤ ꯏꯅ ꯇꯦꯔ ꯇꯔꯤ
ꯆꯨꯝꯃꯦ ꯆꯨꯝꯃꯦꯗ ꯭ꯟ ꯇꯥꯑꯗ ꯅꯦꯅꯦ ꯨꯟꯁꯨꯇꯤ ꯐꯃꯀꯣ
ꯌꯥꯕ
ꯖꯟ ꯁꯨꯇꯤ ꯐꯪꯕ ꯃꯥꯜꯂꯦꯕ
ꯈꯣꯏ ꯔꯣ ꯍꯣꯏ ꯑꯩ ꯀ꯭ꯂꯥꯁ ꯇꯨꯌꯦꯦꯜꯚ ꯂꯣꯏꯔꯦ ꯑꯗꯣ ꯑꯦꯛꯖꯥꯝꯁꯨ ꯂꯣꯏꯔꯦ ꯔꯤꯖꯥꯜꯁꯨ ꯇꯧꯈ꯭ꯔꯦ ꯑꯗꯣ ꯀꯣꯂꯦꯖ ꯐꯝꯅꯤꯡꯉꯦ ꯈꯪꯅꯕ ꯀꯔꯤ ꯀꯔꯤ ꯇꯧꯁꯤꯔꯥ ꯈꯪꯉ
ꯎꯝ ꯎꯝ ꯀꯥꯏꯗ ꯇꯝꯒꯦ ꯈꯜꯂꯤꯔꯣ
ꯈꯪꯗꯦ ꯏꯝꯐꯥꯜꯗ ꯇꯝꯁꯤꯔ
ꯏꯔꯥꯡ ꯌꯥꯕꯒꯤ ꯀꯣꯋꯥꯁꯄꯁꯨ
ꯆꯠꯅꯗꯦ ꯄꯁꯥ ꯂꯩꯇ
ꯍꯣꯏ ꯑꯅꯛꯄꯗ ꯑꯗꯨꯝ ꯂꯩꯕꯁꯨ ꯄꯥꯏꯅ ꯀꯩꯁꯨ ꯀꯩꯅꯣ ꯇꯧꯗꯕꯅꯦꯗ
ꯑꯗꯣ ꯅꯅꯦꯗ ꯀꯔꯦꯁꯄꯣꯟꯗꯤꯡ ꯊꯝꯔꯒ ꯀꯔꯤ ꯀꯔꯤ ꯇꯧꯕ ꯌꯥꯕ ꯑꯣꯥꯎꯁꯔ ꯈꯪꯅ ꯈꯕ
ꯎꯝ ꯑꯦꯁ ꯁꯤꯒꯨꯝꯕ ꯊꯥꯕ ꯌꯥꯏ ꯀꯩꯅꯣ
ꯑꯁꯨ ꯏꯝꯐꯥꯜꯗ
ꯑꯗꯣ ꯍꯟꯗꯛꯇꯤ ꯀꯩꯅꯣ ꯇꯧꯕꯒꯤ ꯆꯠꯊꯣꯛ ꯆꯠꯁꯤꯟ ꯌꯥꯝ ꯚꯦꯔꯥ ꯀꯥꯕꯒꯤꯀꯣ ꯂꯩꯐꯝ ꯃꯃꯥꯗ ꯆꯠꯄ ꯆꯞ ꯆꯥꯅ ꯂꯩ ꯑꯩꯁꯨ ꯈꯨꯟꯗ ꯆꯠꯀꯦ ꯇꯧꯕꯅꯦ ꯑꯗꯣ ꯏꯔꯥꯡ ꯂꯩꯕꯤ ꯆꯠꯄ ꯌꯥꯗꯕꯤꯁꯤꯗ ꯑꯗꯨꯝ ꯂꯩꯒꯅꯦ
ꯅꯪ ꯀꯥꯏꯗꯣ ꯏꯐꯥꯜꯗ꯭ꯔ
ꯑꯩ ꯍꯣꯏ ꯍꯧꯖꯤꯛ ꯀꯥꯟꯆꯤꯄꯨꯔꯗ ꯂꯩꯕꯅꯦ
ꯀꯥꯟꯆꯤꯄꯨꯔ ꯑꯣ ꯀꯥꯟꯆꯤꯄꯨꯔ ꯇ ꯑꯗꯗꯨꯀꯥꯟꯗꯦ ꯁꯁꯝ ꯄ ꯅꯠꯇꯦ ꯀꯣ
ꯌꯦ ꯅꯠꯇꯦ
ꯀ ꯑꯣ ꯑꯩ ꯒ꯭ꯌꯥꯟ ꯇꯥꯔꯦ ꯑꯩ ꯒꯌꯥꯟ ꯇꯥꯔꯦ ꯀꯥꯟꯆꯤꯄꯨꯔ ꯑꯣ ꯌꯥꯔꯦ
ꯀꯥꯏꯗꯅ ꯅꯪ ꯒ꯭ꯌꯥꯟ ꯇꯥꯔꯤꯁꯦ ꯍꯥꯏꯌꯨꯅꯦ
ꯑꯥ ꯃꯅꯤ ꯐꯨꯜ ꯅ ꯇ ꯀꯣ
ꯎꯔꯤ ꯃꯅꯤꯄꯨꯔ ꯌꯨꯅꯤꯚꯔꯁꯤꯇꯤ ꯂꯩꯐꯝꯗ
ꯀꯩ ꯍꯥꯏ ꯍꯥꯏꯦ ꯑꯇꯗ꯭ꯔꯦ ꯅꯪ ꯌꯎꯁꯦ
ꯀꯗꯥꯑ ꯋꯥ
ꯨꯑꯩ ꯒꯨꯒꯜꯗꯥ ꯑꯃꯨꯛ ꯍꯥꯪꯒꯦ
ꯄꯨꯔꯦ ꯍꯟꯒ꯭ꯔꯣ
ꯋꯥꯔ ꯏꯗꯤꯌꯥꯁꯗ꯭ꯔꯦꯗ
ꯀꯥꯟꯆꯤꯄꯨꯔ ꯀꯥꯏꯗ꯭ꯔꯣ ꯀꯔꯤꯒꯤ ꯗꯤꯁꯇ꯭ꯔꯤꯛ ꯔꯦ ꯀꯔꯤꯒꯤ ꯀꯦꯄꯤꯇꯦꯜ ꯑꯣꯏꯣ
ꯏꯝꯐꯥꯜ ꯃꯅꯨꯡꯗꯅꯤ ꯀꯥꯏꯅꯣ
ꯁꯦꯝꯕ
ꯍꯣꯏꯅꯦꯍꯌꯦ ꯁꯤꯗꯅꯦ ꯀꯥꯏꯗꯒꯤ ꯀꯨꯟ ꯆꯥꯂꯔꯣꯏ ꯂꯩꯒꯤ ꯁꯤꯗ ꯑꯗꯨꯝ ꯂꯩꯕꯅꯦ ꯂꯩꯈꯤ
ꯑꯗꯨ ꯑꯗꯨꯝ ꯂꯣꯏꯗ ꯄꯥꯡꯊꯣꯛ ꯀ
ꯍꯧꯖꯤꯛꯇꯤ ꯃꯄꯥꯟ ꯊꯣꯛꯄ ꯌꯥꯗ꯭ꯔꯦ ꯃꯤꯇ ꯌꯥꯝ ꯌꯝꯃꯦ ꯃꯤꯁꯤꯁꯤ
ꯀꯤ ꯄꯣ
ꯀꯁꯨ ꯀꯔꯦ ꯀꯤꯗꯕꯁꯨ ꯇꯧꯗꯦ ꯑꯩ ꯇꯝ ꯉꯝꯗꯕꯒꯤꯀꯣ
ꯍꯣꯏ ꯑꯗꯨꯅꯦꯚ ꯃꯤꯁꯦ ꯍꯥꯏꯕ ꯉꯝꯗꯦ
ꯊꯥꯖꯕ ꯉꯝꯗꯦ ꯏꯅꯥꯛꯇ ꯂꯩꯕ ꯃꯤꯐꯥꯎ ꯊꯥꯖꯗ꯭ꯔꯦ
ꯑ ꯀꯝ ꯁꯕ꯭ꯔ
ꯑ ꯅꯨꯡꯁꯥ ꯁꯥꯏꯗ ꯍꯦ ꯁꯤꯔꯤꯌꯦ ꯅꯣꯏ ꯅꯣꯡ ꯆꯨꯕ ꯃꯥꯜꯂꯦ
ꯍꯣꯏ ꯑꯁ ꯀꯅ ꯂꯥꯛꯦ ꯍꯧꯖꯤꯛ
ꯑꯗꯣ ꯅꯣꯡꯆꯨꯗꯤ ꯀꯩꯅꯣ ꯇꯧꯔꯅꯦ ꯑꯩ ꯁꯤꯁꯦ ꯎ ꯃꯤꯅꯤꯠ ꯇꯔꯥ ꯅꯠꯇ꯭ꯔꯥ
ꯃꯥꯅꯦ ꯍꯣꯏ
ꯑ ꯁꯨꯔꯦ ꯍꯥꯏꯦ
ꯑꯣ ꯐꯔꯦ ꯐꯔꯦ ꯑꯣ ꯕꯔꯥ ꯕ꯭ꯔꯥ ꯊꯃꯥꯁꯦ ꯀꯣ ꯍ ꯍꯣꯏ ꯐꯔꯦ ꯐꯔ
ꯑ